ꯑꯥ
ꯍꯂꯣ ꯅꯪ ꯀꯅꯥꯅꯣ
ꯅꯪ ꯀꯥꯏꯗ ꯐꯪꯕ
ꯑꯩꯀꯣ ꯑꯩꯗꯤ ꯌꯨꯝꯗ ꯂꯩꯌꯦ ꯅꯪꯗꯤ ꯀꯗꯥꯏꯗ ꯂꯩꯕ꯭ꯔꯣ
ꯀꯗꯥꯏꯗ ꯂꯩꯕ꯭ꯔꯣ ꯍꯥꯏꯔꯒ ꯑꯣꯏ ꯑꯣꯏꯌꯨ ꯍꯥꯏꯌꯦꯅꯦ
ꯍꯂꯣ
ꯍꯂꯣ
ꯅꯨꯉꯥꯏꯔꯤꯕꯣ
ꯅꯨꯡꯉꯥꯏꯔꯤꯌꯦꯀꯣ ꯏꯕꯨꯡꯉꯣ
ꯍꯂꯣ
ꯄꯥꯏꯌꯦ ꯅꯪ ꯆꯥꯛ ꯆꯔꯥꯕ꯭ꯔꯣ ꯏꯕꯨꯡꯉꯣ ꯆꯥꯛ ꯆꯔꯥꯕꯔꯣ
ꯆꯥꯗꯔꯤ ꯖꯤ
ꯅꯪ ꯆꯥꯛ ꯆꯔꯕ꯭ꯔꯥ
ꯆꯥꯏ
ꯆꯥꯏ ꯍꯥ ꯆꯥꯏꯍꯦ
ꯑꯥ
ꯅꯪ ꯆꯥꯗ꯭ꯔꯤꯌꯦ ꯍꯥꯏꯕ ꯅꯠꯇ꯭ꯔꯣ ꯑꯥ ꯆꯥꯈ꯭ꯔꯦ ꯍꯥꯏꯕ ꯀꯔꯤ ꯏꯟꯁꯥꯡ ꯆꯥꯕ꯭ꯔ
ꯏꯟꯁꯥꯡ ꯆꯥꯌ‌ꯦ
ꯀꯔꯤ ꯏꯟꯁꯥꯡ ꯍꯥꯏꯔꯒ ꯅꯪꯗꯤꯀꯣ
ꯇꯕꯔꯥ ꯏꯟꯁꯥꯡ ꯆꯥꯏꯍ‌ꯦ ꯏꯟꯁꯥꯡ ꯆꯥꯌ‌ꯦ ꯍꯥꯕ ꯑꯦꯁꯥꯡ ꯆꯥꯌ‌ꯦ
ꯅꯪ ꯀꯔꯤ ꯏꯟꯁꯥꯡ ꯊꯣꯡꯕ꯭ꯔ‌ꯣ
ꯆꯤꯛꯀꯟ
ꯆꯤꯛꯀꯦꯟ ꯊꯣꯡꯕ꯭ꯔꯥ
ꯑꯥ
ꯑꯣ ꯑꯗꯨ ꯅꯪꯒꯤ ꯅꯨꯄꯤ ꯊꯤꯕꯗꯤ ꯀꯃꯥꯏ ꯇꯧꯔꯦ ꯉꯁꯤ
ꯑꯩ ꯆꯤꯀꯟ ꯅ‌ꯦ ꯅꯤꯝ ꯅꯤꯝ ꯅꯤ
ꯑꯣ ꯃꯤꯃꯤꯁꯨ ꯆꯕ꯭ꯔꯥ ꯑꯁ ꯌꯥꯝ ꯍꯥꯎꯔꯅꯤꯀꯣ ꯑꯩꯁꯨ ꯆꯥꯅꯤꯡꯉꯤꯍꯦ
ꯅꯪꯁꯨꯏ ꯀ‌ꯣꯏꯕ ꯂꯥꯛꯑꯣꯅꯦ ꯑꯁꯤꯗ
ꯍꯥꯥ
ꯅꯪꯁꯨ ꯑꯁꯤꯗ ꯀꯣꯕꯥ ꯂꯥꯛꯑꯣꯅꯦ
ꯑꯥꯎ ꯀꯣꯏꯕ ꯂꯥꯛꯀꯦ ꯅꯣꯡꯃꯥ ꯀꯣ
ꯍꯌꯦꯡ ꯂꯥꯛ ꯀꯣ ꯀꯣ ꯀꯣꯏꯕ ꯑꯁꯤꯗ ꯀꯣ
ꯑꯧ ꯍꯣꯏ ꯍꯌꯦꯡ ꯂꯥꯛꯀꯦꯀꯣ ꯑꯗꯨꯗꯤ ꯅꯪ ꯑꯩ ꯀꯣꯏꯔꯛꯄ ꯀꯥꯟꯗ ꯅꯪ ꯀꯔꯤ ꯏꯟꯁꯥꯡ ꯊꯣꯡꯕꯤꯒꯦ ꯍꯥꯏꯕ꯭ꯔꯣ
ꯍꯣꯏ ꯍꯣꯏ ꯍꯣꯏ
ꯑꯁ ꯅꯪ ꯁꯤꯅꯦꯕ ꯍꯣꯏ ꯍꯣꯏ ꯍꯣꯏ ꯍꯥꯏꯌꯦꯅꯦ
ꯑꯩ ꯀꯣꯏꯔꯛꯄ ꯀꯥꯟꯗ ꯅꯪ ꯀꯔꯤ ꯌꯦꯟꯁꯥꯡ ꯊꯣꯡꯕꯤꯒꯦ ꯍꯥꯏꯕ꯭ꯔꯣ ꯑꯩꯒꯤ ꯅꯪꯀꯣ
ꯍꯣꯏ
ꯑꯩ ꯍꯌꯦꯡ ꯅꯪꯉꯣꯟ ꯅꯣꯏꯒꯤ ꯌꯨꯝꯗ ꯂꯥꯛꯀꯅꯤ ꯍꯥꯏꯕ ꯑꯗꯨ ꯅꯪ ꯀꯔꯤ ꯌꯦꯟꯁꯥꯡ ꯊꯣꯡꯕꯤꯒꯦ ꯍꯥꯏꯕ꯭ꯔꯣ ꯑꯩꯀꯣ ꯑꯥ ꯐꯖꯅ ꯍꯥꯏꯌꯨ ꯍꯥꯏꯕ ꯑꯗꯨꯀꯣ ꯑꯩ ꯍꯌꯦꯡ ꯀꯣꯏꯔꯛꯀꯦ ꯍꯣꯏ ꯍꯣꯏ ꯀꯔꯤ ꯒꯦꯝ ꯁꯥꯟꯅꯒꯦꯔꯥ ꯑꯩꯈꯣꯏꯅꯤ ꯎꯝ
ꯄꯇꯦꯟꯅꯦ
ꯍꯌꯦꯡ ꯑꯩꯒꯤ ꯕꯥꯔꯗꯦꯅꯦ ꯍꯥꯏꯕ
ꯑ ꯍꯣꯏ
ꯑꯗꯨ ꯑꯗꯨ ꯅꯪ ꯑꯩꯒꯤ ꯀꯔꯤ ꯄꯤꯒꯦ ꯍꯥꯏꯕ꯭ꯔꯣ
ꯍ ꯑꯩꯅꯥ ꯀꯣꯄꯗꯩ
ꯎꯝ
ꯊꯤꯀꯦ ꯑꯩꯒꯤ
ꯑꯣ
ꯕꯗꯦ ꯀꯦꯛ ꯌꯦꯌꯦ
ꯑ ꯑꯣ ꯅꯪꯒꯤ ꯃꯤꯡ ꯏꯔꯒ ꯑꯩꯒꯤ ꯕꯥꯔꯗꯦ ꯒꯤꯐ ꯄꯤꯒꯦ ꯍꯥꯏꯕꯀꯣ
ꯑꯣ ꯍꯣ ꯍꯣꯏ ꯍꯣꯏ
ꯑꯁ ꯑꯗꯨꯗꯤ ꯌꯥꯝ ꯐꯩꯅꯦ ꯑꯩ ꯂꯥꯛꯅꯤꯡꯈ꯭ꯔꯤꯅꯦ ꯍꯧꯖꯤꯛꯁꯨ ꯅꯪꯁꯨ ꯌꯥꯝ ꯍꯔꯥꯎꯕ ꯃꯥꯜꯂꯤꯀꯣ ꯉꯁꯤ
ꯑꯣꯏ ꯑꯣꯏ ꯑꯣꯏ ꯑꯣꯏ ꯑꯣꯏ
ꯌꯥꯝ ꯍꯔꯥꯎꯈ꯭ꯔꯕ꯭ꯔꯣ ꯑꯥꯗ ꯂꯩꯌꯦꯗ ꯑꯩꯗꯤ ꯑꯥꯗ ꯂꯩꯌꯦꯗ ꯑꯥꯗ ꯂꯩꯌꯦ ꯍꯣꯏ ꯅꯪꯗꯤ ꯀꯥꯗꯏ ꯂꯩꯕ꯭ꯔꯣ ꯑꯥ ꯅꯪꯗꯤ ꯔꯨꯝꯗ ꯑꯗꯨꯝ ꯂꯩꯕ꯭ꯔꯣ ꯅꯪꯗꯤ ꯔꯨꯝꯗ ꯂꯩꯕ꯭ꯔꯣ ꯍꯣꯏ ꯇꯨꯝ꯭ꯔꯒ ꯂꯩꯑꯦ ꯍꯥꯏꯕ
ꯍꯣꯏ
ꯑꯣ ꯇꯨꯡꯒꯅꯨꯗ ꯍꯧꯖꯤꯛꯇꯤ ꯉꯜꯂꯤꯌꯦꯗ ꯎ ꯑꯩꯗꯤ ꯑꯥ ꯗꯥ ꯂꯩꯌꯦꯅꯦ
ꯑꯁꯤꯗ ꯐꯪꯉꯦ ꯅꯪ ꯃꯥꯕꯥꯥꯟꯗꯦ ꯑꯩꯒꯤ ꯌꯨꯝ ꯃꯥꯕꯥꯟꯗ ꯐꯪꯉꯦꯀꯣ
ꯑꯁ ꯑꯁꯤꯒꯨꯝꯕꯗꯤ ꯍꯩꯒꯅꯨꯗ ꯅꯪꯁꯨ ꯋꯥꯏꯗ ꯑꯁ ꯑꯩꯗꯤ ꯑꯥ ꯌꯧꯈ꯭ꯔꯕꯅꯤꯗ
ꯇꯨꯡꯒꯤ ꯑꯩꯒꯤ ꯌꯨꯝꯒꯤ ꯃꯊꯛꯇꯦꯍꯦ
ꯂꯩꯇꯦꯍꯦ ꯑꯥꯗ ꯂꯩꯕꯅꯤꯍꯦ ꯑꯩꯗꯤ ꯑꯩꯒꯤ ꯌꯨꯝꯗ ꯂꯩꯕꯅꯤꯍꯦ ꯅꯪ ꯁꯤꯒꯤ ꯕꯦꯔꯥ ꯇꯧꯈ꯭ꯔꯦꯅꯦꯍꯦ ꯉꯁꯤꯗꯤ ꯀꯗꯥꯏꯗ ꯂꯩꯕ꯭ꯔꯣ ꯅꯪ ꯅꯪ ꯈꯪꯉꯦ
ꯍꯣꯏ
ꯑꯩꯗꯤ ꯈꯪꯗꯦꯗ
ꯑꯦ ꯈꯪꯉꯦ ꯅꯪꯗꯥꯏ
ꯑꯩꯗꯤ ꯑꯦꯟꯁꯥꯡ ꯊꯣꯡꯔꯒ ꯂꯩꯗ
ꯑꯩ ꯈꯪꯉꯦ ꯅꯪ ꯌꯥ
ꯑꯩꯗꯤ ꯑꯥꯗ ꯋꯥꯛꯀꯤꯡ ꯆꯠꯂꯒ ꯂꯩꯕꯅꯤꯍꯦ
ꯇꯤꯡ ꯀꯝ ꯆꯧ ꯑꯗꯨ
ꯑꯩꯗꯤ ꯋꯥꯛꯀꯤꯡ ꯆꯠꯂꯒ ꯂꯩꯕꯅꯦ ꯅꯪ ꯀꯔꯤ ꯇꯧꯕ꯭ꯔ ꯅꯪ ꯑꯩ ꯐꯝꯕ ꯅꯪ ꯎꯕ꯭ꯔꯥ ꯑꯗꯨꯗꯤ ꯑꯩꯈꯣꯏꯒꯤ ꯌꯨꯝ ꯂꯥꯞꯇꯦꯀꯣ ꯑꯣ ꯏꯕꯨꯡꯉꯣ ꯅꯪ ꯅꯨꯄꯤ ꯊꯤꯈ꯭ꯔꯕ ꯊꯤꯌꯣꯅꯦ ꯅꯪ ꯑꯦ ꯕꯤ ꯁꯤ ꯈꯪꯈ꯭ꯔꯗꯤ ꯅꯨꯄꯤ ꯂꯩꯒꯗꯕꯅꯤꯅꯦ ꯅꯪꯒꯤ ꯅꯨꯄꯤ ꯎꯅꯤꯡꯉꯦꯅꯦ ꯑꯩꯗꯤ
ꯍꯣꯏꯔ ꯍꯣꯏ ꯍꯣꯏ ꯍꯣꯏ ꯍꯣꯏ
ꯅꯪ ꯀꯅ ꯑꯩꯗꯤ ꯑꯩꯒꯤ ꯌꯨꯝ ꯑꯥꯗ ꯂꯩꯕꯅꯦ ꯑꯩꯈꯣꯏꯒꯤ ꯌꯨꯝꯗꯤ ꯑꯁ ꯂꯞꯄꯅꯦꯍꯦ
ꯑꯩꯈꯣꯏꯒꯤ ꯌꯨꯝꯗꯤ ꯂꯞꯄꯅꯤ
ꯀꯦ ꯑꯥꯗ ꯂꯩꯌꯦꯅꯦ
ꯑꯥꯗ ꯂꯩ ꯌꯧ ꯌꯧꯈ꯭ꯔꯦ ꯑꯩꯗꯤ
ꯑꯇ ꯃꯅꯨꯡꯗ ꯂꯩꯌꯦ ꯅꯪ ꯐꯣꯟꯗꯦꯀꯣ
ꯑꯣ ꯍꯣꯏ ꯑꯩ ꯅꯪꯉꯣꯟꯗ ꯂꯥꯛꯀꯦ ꯍꯌꯦꯡ ꯅꯪꯅ ꯏꯟꯁꯥꯡ ꯊꯣꯡꯕꯤꯒꯦ ꯍꯥꯏꯕ ꯅꯠꯇ꯭ꯔꯣ ꯍꯌꯦꯡ ꯑꯩ ꯂꯥꯛꯄ ꯀꯥꯟꯗꯀꯣ ꯑꯣ ꯆꯪ
ꯑꯆꯟꯆꯥꯟ ꯀꯔꯤ ꯍꯥꯏꯕ꯭ꯔꯣꯅꯦ ꯅꯕꯅꯤꯕꯨ ꯑꯩ ꯇꯥꯗꯦꯅꯦ
ꯅꯪꯒꯤ ꯅꯈꯣꯟ ꯂꯥꯛꯇꯦ
ꯅꯪꯒꯤ ꯏꯄꯥꯒ ꯂꯩꯕ꯭ꯔꯣ ꯏꯕꯨꯡꯉꯣ
ꯆꯨ ꯆꯨ ꯖꯨ ꯖꯨ ꯍꯤ ꯋꯥ ꯀꯣ ꯇꯣ ꯀꯤꯘꯣꯠꯖꯨ
ꯑꯁꯤ ꯅꯨꯄꯥꯁꯦ ꯑꯩꯉꯣꯟꯗ ꯋꯥꯔꯤ ꯁꯥꯗꯦꯅꯦ
ꯍꯜꯂꯣ ꯑ ꯅꯪꯗꯤ ꯀꯔꯤ ꯇꯧꯕ꯭ꯔꯣꯅꯦ ꯀꯅꯥꯕꯨ ꯋꯥꯔꯤ ꯁꯥꯕ꯭ꯔꯣ ꯑꯩꯈꯣꯏ ꯑꯅꯤ ꯋꯥꯔꯤ ꯁꯥꯗ꯭ꯔꯤ ꯑꯦ ꯁꯥꯔꯤꯉꯩꯗ ꯑꯗꯨꯝ ꯇꯧꯒꯅꯨꯗꯥ
ꯑꯩꯒꯤ ꯐꯦꯟꯗ ꯋꯥꯏ ꯁꯥꯕꯅꯦꯍꯦ
ꯑꯁ ꯅꯪꯒꯤ ꯐ꯭ꯔꯦꯟꯗꯤ ꯇꯪꯈꯨꯔꯣ ꯅꯪꯒꯤ ꯐ꯭ꯔꯦꯟꯗꯤ ꯇꯪꯈꯨꯔꯣ
ꯇꯪꯈꯨꯅꯦ ꯍꯣꯏ
ꯑꯣ ꯑꯗꯨꯒꯤ ꯑꯣꯏꯔꯝꯒꯅꯤꯀꯣ ꯅꯪꯒꯤ ꯃꯈꯣꯟꯗꯣ
ꯍꯣꯏ ꯍꯣꯏ ꯍꯣꯏ꯫
ꯀꯔꯤ ꯇꯧꯕ꯭ꯔꯣ ꯍꯧꯖꯤꯛꯇꯤ ꯑꯃꯨꯛꯀ ꯅꯨꯄꯤ ꯊꯤꯈ꯭ꯔꯕ꯭ꯔꯥ
ꯁꯤꯗꯤꯌꯦ
ꯗꯨ ꯍꯌꯦꯡ ꯊꯤꯕ ꯆꯠꯀꯦ ꯍꯥꯏꯕ꯭ꯔꯣ ꯍꯌꯦꯡ ꯅꯨꯄꯤ ꯊꯤꯒꯦ ꯍꯥꯏꯕ꯭ꯔꯣ ꯏꯕꯨꯉꯣ ꯅꯪꯁꯦ ꯃꯦꯡꯒꯣꯒꯤ ꯁ꯭ꯄꯦꯂꯤꯡꯗꯤ ꯈꯪꯗꯤ ꯈꯪꯈ꯭ꯔꯕ ꯃꯥꯜꯂꯦꯀꯣ
ꯍꯜꯂꯣ ꯍꯜꯂꯣ ꯑꯣ ꯆꯟꯆꯥꯟ ꯀꯗꯥꯏꯗ ꯂꯩꯕ꯭ꯔꯣ
ꯅꯪꯒꯤ ꯅꯪꯒꯤꯗ ꯂꯩꯌꯦ ꯑꯩ꯫
ꯑꯣ ꯅꯪꯗꯝ ꯀꯣꯏꯕ ꯆꯠꯇ꯭ꯔꯣ
ꯑꯣ ꯅꯪꯒꯤ ꯌꯨꯝꯗ ꯀꯣꯏꯕ ꯆꯠ ꯈꯦꯉꯗꯤ ꯅꯪ ꯌꯦꯡꯔꯣꯝꯗꯦ ꯍꯌꯦꯡꯗꯨ
ꯑꯣ ꯑꯣ ꯅꯪ ꯑꯩꯉꯣꯟꯗ ꯂꯥꯛꯔꯒ ꯑꯩ ꯂꯩꯔꯝꯗꯦ ꯍꯥꯏꯕ ꯑꯁ ꯁꯣꯏꯈ꯭ꯔꯦꯅꯦ ꯑꯩ ꯀꯣ
ꯅꯪ ꯀꯥꯏꯗ ꯆꯠꯈꯕ ꯍꯌꯦꯡꯗꯨ
ꯑꯥ ꯑꯩꯗꯤ ꯍꯌꯦꯡꯗꯣ ꯑꯩꯗꯤ ꯍꯣꯁꯄꯤꯇꯥꯜ ꯆꯛ ꯈ꯭ꯔꯕꯅꯤꯅꯦ
ꯍꯥꯏꯗꯤꯗꯣꯋꯣ
ꯀ ꯑꯩꯗꯤ ꯆꯦꯛꯀꯞ ꯀꯣ ꯆꯦꯛꯀꯞ ꯇꯧꯕ
ꯍꯅ ꯑꯈꯣꯅꯤ ꯆꯈ꯭ꯔꯁꯦ ꯍꯥꯏꯕ
ꯑꯣ ꯑꯣ ꯍꯣꯏ ꯆꯠꯈ꯭ꯔꯁꯦ
ꯍꯥꯏꯌꯦꯡ ꯆꯈ꯭ꯔꯁꯦ ꯂ
ꯍꯣꯏ ꯑꯩꯈꯣꯏ ꯑꯣ ꯍꯣꯏ ꯍꯣꯏ ꯕꯖꯥꯔꯗ ꯀꯣꯏꯕ ꯆꯠꯈ꯭ꯔꯁꯦꯀꯣ ꯍꯌꯦꯡꯀꯣ
ꯍꯣꯏ ꯎ ꯕꯖꯗ ꯕꯆꯔꯗ ꯀꯣꯏꯕ ꯆꯈꯁꯦ
ꯍꯣꯏ ꯍꯣꯏ ꯆꯠꯁꯦꯅꯦ ꯆꯠꯁꯦ ꯅꯪꯗꯨ ꯀꯣꯏꯕ ꯍꯥꯏꯗꯤ ꯍꯥꯏꯕ꯭ꯔꯣ
ꯅꯪ ꯀꯣꯏꯕ ꯆꯠꯄ ꯍꯩꯕ꯭ꯔꯥ ꯍꯥꯏꯕꯅꯤꯗ
ꯍꯥꯎꯇꯤꯌꯦ
ꯍꯥꯎꯗ꯭ꯔꯤ ꯌꯦ ꯑꯗꯨꯗꯤ ꯅꯪꯒꯤ ꯏꯃꯥꯕꯨꯁꯨ ꯀꯧꯋꯣ ꯀꯣ
ꯍꯣꯏ ꯍꯣꯏ ꯍꯣꯏ
ꯑꯁ ꯌꯥꯝ ꯐꯩ ꯅꯪꯁꯦ ꯄꯥꯈꯪ ꯄꯥꯈꯪ ꯐꯈ꯭ꯔꯦꯅꯦ ꯅꯪꯁꯦ
ꯍꯣꯏ ꯆꯥꯅꯤꯡꯉꯦ ꯅꯪꯉꯣꯟꯗ ꯂꯩꯕ꯭ꯔꯣ
ꯑ ꯍꯣꯏ ꯑꯥ ꯍꯌꯦꯡ ꯂꯧꯕ ꯂꯥꯛꯀꯦ ꯅꯪꯉꯣꯟꯗ
ꯑꯅꯤ ꯈꯛ
ꯑꯣ ꯑꯅꯤꯈꯛꯇ ꯂꯩꯕ
ꯍꯣꯏ ꯍꯣꯏ ꯍꯣꯏ ꯍꯣꯏ ꯍꯣꯏ
ꯑꯁ ꯅꯪꯒꯤ ꯍꯣꯏ ꯍꯣꯏꯁꯦ ꯌꯥꯝ ꯁꯥꯡꯉꯦꯅꯦꯍꯦ
ꯑꯀꯤ ꯇꯣꯄꯅꯦ ꯑꯩ
ꯑꯥ ꯍꯣꯏ ꯍꯣꯏ ꯍꯣꯏ ꯍꯣꯏ